ꯎꯝ
ꯎꯝꯥꯏꯀꯣ
ꯇꯥꯏꯌꯦ ꯇꯥꯏꯌꯦ
ꯑꯣ ꯉꯁꯥꯏꯒꯤ ꯏꯁꯥꯒꯤ ꯋꯥꯔꯤꯗꯣ ꯑꯃꯨꯛ ꯂꯣꯏꯁꯤꯜꯂꯣ
ꯑꯩꯁꯨ ꯑꯦꯛꯖꯦꯛ ꯀꯥꯎꯈ꯭ꯔꯦ ꯃꯥꯅ ꯍꯥꯏꯕꯗ ꯇꯔꯨ ꯈ꯭ꯔꯥ ꯏꯁꯥꯏꯗꯒꯤ ꯃꯇ ꯏꯁꯥ ꯃꯇꯥꯡꯗꯒꯤꯅꯦꯕ ꯃꯣꯏꯅ ꯔꯤꯔꯥ ꯁꯛꯁꯦ ꯅꯠꯇꯦ ꯇꯔꯨꯛ ꯇꯔꯦꯠ ꯌꯥꯝ ꯃꯟꯈ꯭ꯔꯦꯅ ꯍꯥꯏꯕ ꯃꯥꯜꯂꯦ ꯃꯣꯏꯅ ꯃꯉꯣꯟꯗ ꯑꯗꯨꯒꯤ ꯍꯥꯟꯅꯗꯤ ꯃꯥꯗꯣ ꯃꯥꯁꯨ ꯇꯔꯨꯛꯇꯣ ꯍꯦꯟ ꯃꯥꯜꯂꯦ ꯍꯥꯏ ꯍꯥꯏꯕ ꯃꯥꯜꯂꯦ ꯑꯗꯨ ꯉꯥꯏꯍꯥꯛꯇꯥꯡ ꯂꯥꯏꯔꯒ ꯃꯥꯗ ꯑꯗꯨꯝ ꯇꯥꯎꯔꯁꯤ ꯍꯥꯏꯕ ꯑꯗꯨ ꯃꯇꯗ ꯃꯥꯒꯤ ꯃꯥꯒꯤ ꯅꯨꯄꯤꯅꯀꯣ ꯑꯗꯨꯗꯤ ꯍꯦꯟ ꯃꯥꯜꯂꯦ ꯍꯥꯏꯕꯒꯤ ꯇꯣꯛꯈ꯭ꯔꯦ ꯍꯥꯏꯌꯦ ꯑꯇꯥꯏꯗꯤ ꯑꯇꯥꯏ ꯍꯥꯏꯕ ꯀꯥꯟꯗꯗꯤ ꯇꯣꯛꯇꯦ ꯍꯥꯏꯕꯅꯦꯕ ꯏ ꯅꯨꯄꯤ ꯍꯦꯛ ꯍꯥꯏꯔꯒ ꯑꯗꯨꯝ ꯇꯧꯈ꯭ꯔꯍꯦ ꯑꯗꯨꯒꯤ ꯑꯩꯒꯤ ꯀꯥꯖꯦꯅꯀꯣ
ꯍꯣꯏ
ꯑꯁ ꯃꯥ ꯂꯩꯇ꯭ꯔꯗꯤ ꯑꯩꯈꯣꯏꯗꯣ ꯌꯥꯝ ꯋꯥꯕꯅꯤ ꯍꯥꯏꯌꯦꯌꯦ
ꯎꯝ ꯁꯦ
ꯀꯩꯅꯣꯝꯗꯤ ꯇꯥꯎꯕ ꯃꯥꯜꯂꯦ ꯃꯥ ꯅꯨꯨꯄꯥꯗꯣ ꯃꯤ ꯃꯌꯥꯝꯅ ꯍꯩꯅꯗ꯭ꯔꯤꯁꯦ ꯀꯩꯅꯣꯝ ꯂꯩꯕꯒꯤꯅꯤ
ꯎꯝ
ꯑꯗꯦꯗꯦ
ꯑꯗꯨ ꯂꯥꯏꯔꯗꯤ ꯈꯔ ꯐꯥꯏꯌꯦ ꯍꯥꯏꯌꯦ ꯃꯥꯒꯤ ꯅꯨ
ꯁꯤ ꯎꯝ
ꯈꯔ ꯐ ꯍꯥꯏ ꯁꯥꯔ ꯑꯩꯉꯣꯟꯗꯗꯤ ꯇꯥꯎꯕꯨꯗꯤ ꯇꯥꯎꯔꯛꯇꯦ ꯑꯗꯨ ꯑꯣꯏꯔꯁꯨ ꯃꯤ ꯃꯤꯌꯥꯝꯅ
ꯃꯤ ꯃꯤꯌꯥꯝꯅꯀꯣ ꯑꯗꯨꯃꯥꯏꯅ ꯇꯧ ꯍꯥꯏꯅ ꯐꯠꯇꯦ ꯍꯥꯏꯕꯗꯣ ꯑꯗꯨꯝ ꯀꯩꯅꯣꯝ ꯇꯥꯎꯕꯒꯤꯅꯦꯕ
ꯑꯝ
ꯃꯔꯜ ꯂꯩꯇ꯭ꯔꯗꯤ ꯑꯗꯨꯃꯥꯏꯅ ꯇꯥꯎꯔꯣꯏꯕ ꯃꯥꯒꯤ ꯌꯦꯟ ꯇꯥꯗꯦ ꯑꯩꯁꯨ
ꯆꯨꯝꯃꯦ ꯆꯨꯝꯃꯦ ꯇꯨꯝ ꯍꯩꯅꯗꯦꯅ ꯍꯥꯏꯔꯒ ꯈꯪꯒꯦꯟꯒ ꯇꯥꯗꯦ
ꯅꯪ ꯅꯪꯉꯣꯟꯗ ꯇꯥꯎꯗꯕꯗꯣ ꯑꯩ ꯑꯩ ꯑꯩ ꯈꯪꯉꯦ ꯅꯪꯁꯨ ꯑꯗꯨꯝ ꯃꯣꯏꯒꯤ ꯃꯣꯏꯒꯤ ꯒ꯭ꯔꯨꯞꯇ ꯂꯥꯛꯏꯅ ꯑꯗꯨꯒꯤꯅꯦ ꯇꯥꯎꯕꯅꯤꯀꯣ
ꯍꯥꯏꯕꯗꯤ ꯑꯩꯈꯣꯏꯁꯨ ꯌꯥꯝꯃꯁꯨ ꯇ ꯇꯦꯟꯁꯨ ꯇ ꯇꯤꯟꯟꯅꯗꯦ
ꯑꯗꯨ ꯑꯣꯏꯔꯁꯨ ꯃꯥꯒꯤ ꯃꯃꯥꯟꯅꯕ ꯏꯕꯥꯒꯤ ꯅꯨꯄꯤ ꯑꯣꯏꯕꯒꯤꯅꯦꯕ ꯃꯣꯏ ꯃꯣꯏꯗꯤ ꯑꯗꯨꯝ ꯇꯅ ꯄꯣꯂꯅ
ꯍ
ꯑꯗꯨꯒꯤꯅꯤ ꯅꯠꯇ꯭ꯔꯙꯀꯣ ꯅꯪ ꯁ ꯍꯦꯅ
ꯈꯪꯗ꯭ꯔꯦ ꯃꯤꯅꯦ
ꯑꯗꯨꯒ ꯎꯝ ꯑ ꯄꯦꯅꯣ ꯄꯥꯏꯕꯤꯒꯤ ꯃꯆꯦ ꯑꯃ ꯑꯥꯗ ꯂꯩꯕꯗꯣ
ꯑꯣ ꯃꯁꯥ ꯑꯃ ꯈꯣꯏꯕꯤꯗꯅꯣ
ꯅꯠꯇ
ꯅꯥꯎꯔꯒ
ꯃꯆꯥꯃꯛꯨꯄꯥꯅꯦ ꯍꯣꯏ ꯑꯥꯗ ꯂꯩꯕꯗꯣ ꯑꯗꯨ ꯅꯨꯄꯤ ꯐꯥꯎ ꯍꯩꯅ ꯁꯤ ꯍꯥꯏꯕꯅꯦ
ꯑꯣ ꯑꯗꯨ ꯑꯗꯨ ꯅꯨꯄꯤ ꯈꯛ ꯑꯗꯨꯅꯦ ꯑꯗꯨ ꯅꯨꯄꯤ ꯈꯛꯇꯅ ꯀꯔꯤ ꯍꯥꯏꯗ꯭ꯔꯥ ꯑꯗꯨ ꯅꯨꯄꯤꯅ ꯍꯦꯟꯅꯗꯦ ꯍꯥꯏꯔꯔꯦ ꯃꯋꯥꯗꯣ ꯈꯔꯗꯤ ꯂꯥꯎꯔꯣꯏ ꯃꯥꯒꯤ ꯋꯥꯗꯤ ꯀꯔꯤ ꯍꯥꯏꯁꯤꯔꯥ ꯃꯍꯥꯛꯁꯨ ꯀꯔꯤ ꯃꯥꯁꯨ ꯊꯥꯖꯕ ꯌꯥꯗꯦꯗꯅ ꯍꯣꯏ ꯐꯥꯕꯨꯗꯤ ꯐꯥꯔꯝꯒꯅꯤ ꯃꯤꯗꯤ ꯀꯔꯤ ꯍꯥꯏꯁꯤꯔꯥ ꯑ ꯄꯔꯐꯦꯛꯂꯤ ꯂꯩꯇꯦꯗꯅ ꯑꯗꯨ ꯑꯣꯏꯔꯁꯨ ꯂꯩꯑꯗꯅ ꯃꯥꯁꯦ
ꯑꯗꯨꯅꯦ ꯑꯗꯨ ꯅꯨꯄꯤꯗꯣ ꯌꯥꯝ ꯏꯌꯥꯝꯕꯗꯤ ꯐꯀꯣ ꯏꯌꯥꯝꯕꯗꯤ ꯐꯥꯏꯌꯦꯕ ꯑꯗꯨꯒ ꯅꯨꯄꯤꯒꯤ ꯅꯨꯄꯥꯒꯤ ꯁꯥꯏꯠ ꯀꯣ ꯃꯥꯁꯦ ꯀꯩꯅꯣꯝ ꯇꯥꯎꯕꯒꯤꯅꯦꯕ
ꯍ ꯍꯣꯏ ꯍꯣꯏ
ꯑꯗꯨꯒ ꯃꯥꯒꯤ ꯋꯥꯁꯨ ꯈꯔꯗꯤ ꯊꯥꯖꯅꯤꯡꯉꯥꯏ ꯂꯩꯇꯦ ꯑꯗꯨ ꯑꯣꯏꯔꯁꯨ ꯃꯤꯗꯤ ꯌꯥꯝ ꯐꯥꯕꯅꯦ ꯃꯥꯁꯦ ꯑꯗꯨꯝ ꯂꯩꯃꯤꯟꯅꯕꯗꯣ ꯑꯗꯨꯝ ꯎꯔꯒ ꯑꯗꯨꯝ ꯐꯒꯤꯦ ꯇꯧꯔꯒ ꯂꯥꯏꯕꯗꯣ ꯂꯥꯏꯕꯔꯤ ꯑꯗꯨꯝ ꯂꯥꯏꯕꯔꯤ ꯑꯣ ꯃꯕꯨꯡꯁꯨ ꯍꯥꯏꯕꯅꯤꯅ
ꯐꯥꯒꯤꯦꯗꯤ ꯌꯥꯝ ꯇꯥꯎꯕ ꯍꯥꯏꯅ ꯑꯩꯈꯣꯏ ꯑꯗꯨꯝ ꯄꯨꯣꯟꯕ ꯀꯥꯟꯗ ꯃꯥꯅ ꯐꯥꯒꯤ ꯑꯗꯨꯝ ꯇꯗꯥꯕꯗꯣ ꯃꯥꯁꯦ
ꯑꯣ ꯑꯗꯨꯝ ꯑ ꯃꯥꯁꯦ ꯑꯩꯈꯣꯏꯒꯁꯨ ꯑꯗꯨꯝ ꯄꯨꯟꯕ ꯑꯗꯨꯝ ꯅꯤꯡꯕꯅꯤ ꯃꯥꯗꯣ
ꯍꯝ
ꯃꯣꯏꯒꯤ ꯃꯔꯨꯞꯁꯤꯡꯗꯤ ꯄꯨꯟꯕ ꯅꯨꯡꯉꯥꯏꯇꯦꯅ ꯍ ꯑꯗꯨꯝ ꯍꯥꯏꯕꯅꯦ ꯑꯩ ꯑꯥꯗ ꯂꯩꯕ ꯀꯥꯟꯗ ꯐꯥꯎ ꯃꯃꯥꯟꯅꯕꯤꯒ ꯂꯩꯃꯤꯅ ꯑꯩꯅ ꯑꯩꯈꯣꯏꯅꯤꯗꯣ ꯑꯗꯨ ꯑꯣꯏꯔꯁꯨ ꯑꯩ ꯂꯥꯛꯇ꯭ꯔꯗꯤ ꯃꯥꯗꯣ ꯌꯥꯗꯦ ꯑꯗꯨꯝ ꯍꯥꯏꯕꯅꯦꯕ ꯑꯗꯨꯝ ꯑꯩꯈꯣꯏꯗꯤ ꯐꯔꯤ ꯍꯥꯏꯁꯤꯅ ꯂꯥꯡꯕꯗꯣ
ꯍ
ꯑꯗꯨꯃꯥꯏ ꯍꯥꯏꯌꯦꯗꯅ ꯑꯗꯨꯒꯤ ꯃꯥꯗꯣ ꯄꯥꯝꯕ ꯑꯗꯨꯒꯤ ꯂꯥꯡꯕꯗꯣ ꯄꯥꯝꯕ ꯃꯥꯗꯣ ꯃꯣꯏ ꯃꯔꯨ ꯃꯁꯦꯟꯗꯤꯀꯣ ꯑꯗꯨꯝꯅꯤ ꯈꯪꯗꯦ ꯅꯨꯄꯤ ꯅꯨꯄꯥꯒꯤ ꯋꯥꯔꯤ ꯉꯥꯛꯇ ꯉꯥꯡꯔꯒ ꯑꯗꯨꯝ ꯇꯨꯝꯔꯒ ꯂꯩꯕ ꯄꯤꯅꯤꯕ ꯐꯣꯟ ꯌꯕ ꯑꯩꯈꯣꯏꯗꯤ ꯑꯗꯨꯃꯥꯏ ꯇꯥꯎꯗꯦꯅ ꯑꯩꯈꯣꯏ ꯄꯨꯜꯂꯗꯤ ꯑꯗꯨꯝ ꯋꯥꯔꯤ ꯋꯥꯔꯤ ꯋꯥꯔꯤ ꯏꯁꯥꯏ ꯑꯃꯨꯛꯀ ꯁꯥꯛꯀꯅꯤ ꯏꯁꯥꯏ ꯑꯃꯨꯛꯀ ꯁꯥꯛꯀꯅꯤ ꯑꯗꯨ ꯃꯤꯒꯤ ꯋꯥ ꯉꯥꯡꯕ ꯐꯥꯎ ꯇꯥꯒꯣꯒꯗꯣ ꯎ
ꯀꯅꯥꯅ ꯀꯅꯥꯅ ꯉꯥꯡꯕ꯭ꯔꯥ ꯀꯅꯥꯅ ꯇꯥꯕ꯭ꯔꯥ ꯈꯪꯗꯦ
ꯑ ꯍꯣꯏ ꯒ꯭ꯌꯥꯟ ꯇꯥꯗꯣꯔꯤꯕ
ꯑꯗꯨꯗ
ꯑꯗꯣ ꯃꯥꯗꯤ ꯄꯥꯝꯕ ꯃꯥꯜꯂꯦ ꯑꯗꯨꯗꯣ
ꯑꯩꯈꯣꯏꯗꯤ ꯑꯗꯨꯝ ꯄꯉꯥꯡ ꯉꯥꯡꯕꯅꯦꯕ ꯒ꯭ꯌꯥꯟꯁꯨ ꯇꯥꯗꯦꯕ ꯟꯅꯕ꯭ꯔꯥ ꯅꯍꯥꯟ ꯑꯩꯈꯣꯏ ꯃꯤ ꯌꯥꯝꯕ ꯍꯟꯕꯒꯤ ꯃꯤ ꯃꯁꯤꯡꯁꯩꯅ ꯑꯗꯨꯝ ꯊꯤꯕꯗꯣ
ꯁꯨ ꯐ꯭ꯔ ꯁꯨꯗ ꯐ꯭ꯔ ꯍꯥꯏꯗ ꯗꯤ ꯑꯣ
ꯑꯁꯦꯡꯕ ꯀꯔꯤ ꯍꯥꯏꯁꯤꯔꯦ ꯑꯩꯈꯣꯏ ꯒ꯭ꯔꯨꯞ ꯇꯁꯦꯡꯕ ꯍꯥꯏꯗꯤ ꯃꯤ ꯃꯉꯥ ꯇꯔꯨꯛ ꯀꯔꯤ ꯍꯥꯏꯁꯤꯔ ꯍꯧꯖꯤꯛ ꯑꯩꯈꯣꯏꯒꯤ ꯅꯨꯄꯤ ꯂꯅꯥꯏꯒ ꯍꯧꯖꯤꯛ ꯅꯪ ꯅꯍꯥꯟ ꯂꯕ ꯃꯐꯝꯗ ꯑꯥꯗ ꯂꯥꯛꯕ ꯅꯨꯄꯤ ꯃꯣꯏ ꯑꯅꯤꯗꯤ ꯀꯔꯤ ꯍꯥꯏꯁꯤꯔꯦ ꯑꯩꯈꯣꯏꯒ ꯄꯥꯛꯅ ꯄꯨꯟꯗꯦ
ꯀꯔꯤ ꯀꯅꯥ
ꯑꯩꯈꯣꯏꯒꯤ ꯏꯃꯥꯟꯅꯕꯤ ꯅꯣꯏꯒ ꯏ ꯈꯨꯨꯟꯗ ꯉꯅꯥꯥꯛꯄꯗꯣ ꯂ ꯇꯣ
ꯍ ꯍꯣꯏ ꯍ
ꯑꯗꯨꯒ ꯑꯩꯒꯤ ꯀꯖꯤꯅ ꯃꯥ ꯂꯩꯔꯤꯗꯅ ꯍꯣꯏ ꯑꯩ ꯀꯦꯖꯤꯝꯗꯤꯦ ꯑꯩꯣꯏ ꯑꯅꯤꯗꯤ ꯑꯗꯨꯝ ꯌꯨꯝꯗ ꯂꯥꯛꯑꯗꯤ ꯑꯩꯈꯣꯏꯅꯤꯗꯤ ꯑꯗꯨꯝ ꯂꯥꯛꯄꯗꯤꯅ ꯀꯔꯤ ꯍꯥꯏꯁꯦ ꯄꯨꯟꯗꯤ ꯌꯥꯝ ꯄꯨꯂꯦ ꯑꯗꯨꯔꯁꯨ ꯑꯩꯈꯣꯏ ꯃꯁꯦꯟꯗꯈ꯭ꯔꯦ ꯍꯥꯏꯁꯤꯔꯥ ꯒ꯭ꯔꯨꯞꯇ ꯍꯥꯏꯔꯒꯗꯤ ꯃꯥꯁꯦ ꯑꯗꯨꯝ ꯄꯨꯟꯗꯦꯗꯅ
ꯍꯣꯏ
ꯁꯨꯄꯥꯏꯅ ꯃꯣꯏꯅꯤꯗꯤ ꯅꯍꯪ ꯍꯥꯏꯕ ꯑꯣ ꯃꯁꯨ ꯃꯣꯏꯅꯤꯗꯤ ꯅꯨꯄꯥꯁꯨ ꯈꯔ ꯆꯪꯕꯒꯤ ꯀꯣ ꯁꯦꯝꯃ ꯍꯥꯏꯔꯗꯤ
ꯑꯩꯈꯣꯏ ꯑꯅꯤꯗ ꯑꯗꯨꯝ ꯌꯨꯝ ꯊꯥꯛꯑꯁꯨꯀꯣ ꯑ ꯑꯗꯨꯝ ꯈ꯭ꯔꯤꯁꯃꯥꯁꯀꯨꯝꯕ ꯆꯠꯄ ꯃꯇꯝꯗꯣ ꯑꯗꯣ ꯀꯥꯎꯅꯥꯗꯨꯅ ꯑꯗꯨꯝ ꯆꯠꯄꯅꯦꯕ
ꯎꯝ
ꯑꯩ ꯑꯩꯕꯨꯁꯨ ꯃꯥꯅ ꯀꯥꯎꯔꯔꯣꯏ ꯑꯩꯅꯁꯨ ꯃꯥꯕꯨ ꯀꯥꯎꯔꯔꯣꯏ ꯑꯗꯨꯒ ꯃꯥꯗꯣ ꯑꯗꯨꯝ ꯑꯍꯟꯅꯩꯗꯨꯅ ꯃꯊꯛꯇ ꯑꯗꯨ ꯈꯛꯇ ꯆꯠꯂꯀꯅꯤ ꯑꯗꯨꯝ
ꯃꯣꯏ ꯃꯣꯏꯗꯤ ꯍꯕꯤꯗꯤ ꯃꯁꯨ ꯄ꯭ꯔꯦ ꯍꯥꯏꯟꯁꯁꯨ ꯑꯩꯈꯣꯏꯗꯤ ꯅꯣꯏ ꯅꯨꯄꯥꯕꯨꯗꯤ ꯈꯪꯅꯕꯗꯤ ꯈꯪ ꯑꯗꯨꯔꯁꯨ ꯃꯣꯏꯒꯨꯝꯗꯗꯤ ꯇꯥꯎꯕꯗꯤ ꯇꯥꯎꯗꯣꯏꯗꯅ ꯁꯦꯡꯅ ꯍꯥꯏꯔ ꯀꯥꯟꯗꯗꯤ
ꯍꯣꯏ ꯍꯣꯏ
ꯑꯩꯈꯣꯏꯒꯤ ꯏꯃꯥꯟꯅꯕꯤ ꯏꯃꯥꯟꯅꯅ ꯑꯁ ꯑꯁ ꯅꯣꯏꯒ ꯂꯥꯛꯄꯗꯣ ꯉꯥꯏꯕ ꯋꯥꯔꯦ ꯍꯥꯏꯌꯦꯦ ꯉꯍꯥꯟꯅ ꯂꯥꯛꯑꯣ ꯍꯥꯏ ꯑꯗꯨꯒ ꯃꯥꯁꯨ ꯄꯩꯁꯥ ꯂꯥꯏꯔꯗꯤ ꯁꯤꯗ ꯁꯣꯞꯄꯤꯡꯒꯤ ꯂꯥꯛꯀꯦ ꯍꯥꯏ ꯂꯥꯛꯑꯣꯅꯦ ꯑꯗꯨꯒ ꯎ ꯃꯊꯪꯒꯤ ꯆꯍꯤꯗꯨꯗꯤ ꯅꯪꯁꯨ ꯁꯤ ꯑꯁꯤꯗ ꯊꯕꯛ ꯊꯤꯔꯒ ꯂꯥꯛꯌꯣꯅ ꯍꯥꯏꯕꯅꯤ ꯑꯩꯅ ꯄꯕꯦꯅꯨ ꯄꯥꯝꯕꯤꯒꯁꯨ ꯅꯣꯏꯅꯤ ꯂꯩꯃꯤꯟꯅꯕ ꯌꯥꯔꯅꯤ ꯑꯗꯨꯒꯤ ꯑꯗꯨꯗꯤ ꯍꯦꯟꯅ ꯑꯩ ꯍꯥꯏꯈ꯭ꯔꯕꯅꯤ
ꯑꯗꯨ ꯌꯥꯕꯅꯤ
ꯂꯩꯃꯤꯟꯅꯕ ꯌꯥꯔꯗꯤꯦ ꯑꯩꯗꯤ ꯌꯥꯒꯅꯤ ꯍꯥꯏꯕ ꯈꯂꯦꯗꯅ ꯑꯩ ꯈꯜꯂꯤꯦ ꯍꯥꯏꯕꯗꯤ ꯑꯩꯈꯣꯏꯒꯤ ꯃꯥꯟꯕꯤꯗꯤ ꯄꯪꯅ ꯂꯥꯡꯗꯦꯗꯅ ꯃꯥꯗꯤ ꯑꯗꯨꯝ ꯂꯥꯏꯔꯁꯨ ꯄ꯭ꯔꯦꯛꯇꯤꯁ ꯑꯗꯨꯝ ꯇꯥꯕ ꯌꯥꯏꯌꯦꯅ
ꯑꯩꯉꯣꯟꯗ ꯐꯥꯎ ꯑꯗꯨꯝ ꯂꯥꯏꯕ ꯌꯥꯅꯤꯕ ꯑꯗꯨ ꯃꯥꯗꯣ ꯑꯗꯨꯝ ꯊꯕꯥꯛ ꯆꯠꯂꯗꯤ ꯀꯥꯏꯗꯦꯅ
ꯍꯣꯏ ꯅꯪꯅꯁꯨ ꯂꯩꯌꯦꯕ ꯂꯥꯏꯔꯁꯦꯅ ꯑꯗꯨꯒ ꯃꯣꯏ ꯔꯨꯝꯗꯤ ꯆꯥꯎꯕꯅꯤꯅ ꯍꯣꯏ ꯂꯕ ꯌꯥꯒꯅꯤꯅ ꯅꯣꯏ ꯅꯅꯥꯎ ꯃꯅꯥꯎꯁꯤꯡ ꯑꯗꯨ ꯃꯁꯦꯟꯗꯗꯤ ꯌꯥꯏ ꯑꯦ ꯃꯤ ꯑꯇꯣꯞꯄꯁꯨ ꯅꯠꯇꯅ ꯑꯗꯨꯝ ꯅꯨꯡꯉꯥꯏꯒꯅꯤꯅ ꯍꯥꯏꯦ ꯃꯥꯅ ꯃꯥꯅꯗꯤ ꯅ ꯂꯩꯃꯤꯟꯅ ꯂꯩꯃꯤꯟ ꯂꯩꯈ꯭ꯔꯦ ꯍꯥꯏꯁꯤ꯭ꯔꯥ ꯂꯩꯃꯤ ꯉꯃ ꯈꯔ ꯄꯥꯝꯕ ꯑ ꯑ ꯈꯔ ꯃꯥꯜꯂꯦ ꯍꯥꯏꯗꯤ ꯄꯦꯅꯣ ꯕꯦꯕꯤꯁꯨ ꯅꯣꯏꯒ ꯂꯩꯃꯤꯟꯅꯕ ꯌꯥꯏ ꯍꯥꯏꯔꯒꯅ ꯈꯪꯅꯦ ꯑꯩ ꯑꯩꯗꯤ ꯑꯩꯈꯣꯏꯒꯤ ꯃꯥꯟꯕꯤ ꯄꯛꯇ꯭ꯔꯕꯤ ꯈꯣꯠ ꯂꯩꯃꯤꯟꯅ ꯑꯁꯤꯅ
ꯃꯥꯅ ꯄꯥꯝꯗꯕꯗꯣ ꯃꯥꯒꯤ ꯃꯃꯥꯗꯨꯅꯅꯦ ꯃꯃꯥꯗꯣ ꯈꯔ ꯅꯨꯡꯉꯥꯏ ꯃꯥꯗꯤ ꯍꯣꯏ ꯅꯨꯡꯉꯥꯏꯇꯕꯅꯦꯕ ꯑꯁꯤꯒꯤ
ꯑꯁ ꯅꯍꯥꯟ ꯑꯩꯈꯣꯏꯒꯤ ꯋꯥꯔꯤ ꯊꯣꯛꯄꯗꯣ ꯑꯗꯨ ꯀꯥꯟꯅꯅꯦ ꯑꯁ ꯗꯨꯀꯥꯟꯗꯤ ꯈꯔꯕ ꯍꯧꯗ
ꯐꯔꯦ ꯑꯩ ꯌꯥꯎꯔꯗꯤꯀꯣ ꯏꯃꯥꯁꯨ ꯌꯥꯝ ꯔꯣꯛ ꯑꯣꯏꯕꯅꯦꯕ ꯇꯥꯎꯕꯅꯤ
ꯃꯥꯗꯤ ꯋꯥꯗꯤ ꯉꯥꯡꯗꯦ ꯑꯩꯈꯣꯏꯒꯤ ꯌꯨꯝꯗꯤ ꯅꯍꯥꯟ ꯑꯁ ꯑꯩꯈꯣꯏ ꯑꯅꯤꯅꯦ ꯑꯩꯈꯣꯏ ꯑꯍꯨꯝ
ꯑꯩꯕꯨꯁꯨ ꯂꯥꯛꯑꯣꯅꯗꯤ ꯀꯣꯜ ꯇꯧꯔꯛꯏꯦꯀꯣ ꯑꯗꯨ ꯅꯨꯃꯤꯠꯇꯣ ꯑꯗꯨ ꯃꯇꯥꯡꯗ ꯑꯩ ꯑꯩꯈꯣꯏ ꯕꯔꯕꯤ ꯀ꯭ꯌꯨ ꯆꯥꯏꯌꯦꯗꯅ ꯑꯗꯨꯒꯤ ꯃꯔꯣꯏ ꯀꯔꯤ ꯀꯔꯤ ꯏꯔꯥꯛ ꯑꯅ ꯁꯦꯝꯕ ꯑꯗꯨꯝ ꯃꯇꯝꯗ ꯅꯣꯏꯅ ꯂꯥꯛꯑꯣ ꯍꯥꯏꯕ ꯀꯥꯟꯗ ꯑꯩ ꯃꯥꯏ ꯃꯥꯏ ꯑꯗꯨꯗ ꯇꯥꯎꯔꯒ ꯂꯩꯒꯦꯅ ꯍꯩꯈ꯭ꯔꯕꯒꯤ ꯑꯩꯗꯨ ꯗꯨ ꯍꯥꯄꯅꯦꯕ
ꯑꯁ ꯌꯥꯝ ꯁꯥꯎꯅꯤꯡꯉꯦꯀꯣ ꯍꯅ ꯑꯁ ꯑꯗꯨ ꯑꯣꯏꯔꯁꯨ ꯑꯗꯨꯊ ꯀꯥꯎꯊꯣꯛꯄꯅ ꯐꯔꯦꯗ ꯎ ꯎꯝ
ꯀꯥꯟꯗ ꯌꯥꯝ ꯅꯨꯡꯉꯥꯏꯇꯦ ꯍꯥꯏꯗꯤ ꯃꯃꯥꯅ ꯑꯗꯨꯃꯥꯏꯅ ꯇꯥꯎꯋꯦ ꯇꯥꯎꯋꯦ ꯍꯥꯏꯔꯁꯨ ꯃꯥꯅ ꯈꯥꯝꯕ ꯌꯥꯕꯅꯦꯕ ꯃꯥꯒꯤ ꯅꯠꯇꯦ ꯃꯥꯅꯦ ꯑꯗꯨꯅꯤ
ꯃꯣꯏ ꯑꯅꯤ ꯑꯩꯈꯣꯏ ꯑꯅꯤꯗꯤ ꯄꯥꯏꯁꯨ ꯄꯥꯏꯗꯦ ꯑꯩꯈꯣꯏ ꯑꯅꯤꯗꯤꯀꯣ ꯇꯥꯞꯇ ꯐꯤꯒ ꯇꯦꯜꯂꯒꯀꯣ ꯏꯁꯤꯡ ꯈꯣꯏꯒ ꯇꯤꯜꯂꯒ ꯁꯨꯕꯅꯦꯕ ꯑꯗꯨꯒꯤ ꯅꯨꯃꯤꯠꯇꯣ ꯍꯣꯏꯅꯦꯗꯤ ꯁꯤꯗ ꯑꯗꯨꯝ ꯁꯨꯔꯤꯁꯦ ꯀꯥꯞꯇ ꯌꯥꯅꯤꯅ ꯇꯧꯔꯒꯅ ꯑꯩꯈꯣꯏꯒꯤ ꯏꯃꯥꯟꯅꯕꯤꯗꯨꯅ ꯑꯦ ꯑꯩꯗꯤ ꯁꯤ ꯁꯤꯗꯤ ꯇꯧꯔ ꯁꯤꯔ ꯁꯤ ꯁꯤꯗ ꯇꯧꯔꯨꯁꯤꯅ ꯃꯥꯅ ꯃꯊꯥꯟ ꯁꯦꯝꯂꯒ ꯂꯩꯕꯅꯦꯕ ꯑꯩꯈꯣꯏ ꯑꯅꯤꯗꯤ ꯇꯥꯞ ꯇꯥꯞ ꯐꯝꯔꯒ ꯁꯨꯔꯒ ꯑꯩꯈꯣꯏ ꯑꯅꯤꯗꯤ ꯑꯗꯨꯝ ꯃꯔꯤ ꯁꯥꯔꯒ ꯅꯣꯛꯂꯒ ꯂꯥꯏꯕꯅꯦꯕ ꯑꯗꯨꯒ ꯌꯥꯗꯦ ꯍꯥꯏꯔ ꯀꯥꯟꯗ ꯑꯗꯩ ꯍꯥꯏꯔ ꯀꯥꯟꯗꯗꯤ ꯑꯩꯈꯣꯏꯁꯨ ꯑꯃꯨꯛ ꯀꯔꯤ ꯍꯥꯏꯁꯤꯔꯥ ꯀꯤꯈꯤꯕꯗꯣ ꯑꯃ ꯂꯥꯛꯌꯦꯗꯅ
ꯍꯣꯏ ꯑꯗꯨꯒ ꯃꯥꯒꯤ ꯋꯥꯉꯥꯡꯗꯣ
ꯑꯗꯨꯗ ꯏꯗꯤ
ꯌꯥꯝ ꯀꯔꯤ ꯍꯥꯏꯁ꯭ꯔꯥ ꯌꯥꯝ ꯂꯥꯏꯕ ꯇꯥꯏꯞꯇ ꯍꯥꯏꯔꯛꯑꯦ ꯍꯥꯏꯌꯦꯦ
ꯂꯋꯥꯏ ꯒꯤꯇꯥꯞ ꯋꯥ ꯐꯠꯇꯕ ꯁꯨꯃꯥꯏꯅ ꯉꯥꯡꯉꯤ ꯆꯨꯝ
ꯃꯥ ꯃꯥ ꯀꯔꯤ ꯃꯈꯥꯗ ꯂꯥꯛꯏꯕ ꯅꯨ ꯅꯨꯅꯥꯄꯤꯗꯣ ꯑꯁꯥꯡꯕꯗꯣ ꯃꯥꯗꯗꯤ ꯈꯔ ꯍꯥꯏꯗꯤ ꯅꯍꯥꯟꯅ ꯄꯥꯏꯕꯒꯤ ꯈꯔ ꯈꯥꯡꯉꯝꯒꯅꯤ ꯍꯥꯏꯅ ꯍꯥꯏꯌꯦ ꯍꯥꯏꯅꯑꯦ ꯑꯗꯨꯒꯤ ꯋꯥꯗꯣ
ꯑꯣ
ꯑ ꯈꯣꯡ ꯅꯥꯕꯤ ꯈꯣꯡ ꯅꯥꯕꯤꯗꯣ ꯌꯥꯝ ꯅꯨꯡꯉꯥꯏꯇꯦ ꯑꯩꯈꯣꯏꯕꯨ ꯎꯁꯤꯠꯇꯕ ꯃꯥꯜꯂꯦ ꯍꯥꯏꯅ ꯑꯩꯈꯣꯏ ꯌꯥꯝ ꯅꯨꯡꯉꯥꯏꯗꯤꯦ ꯍꯥꯏꯕꯅꯤ ꯑꯝ ꯀꯥꯞ ꯭ꯔꯒꯒꯅꯤ ꯑꯗꯨꯠꯇꯦ
ꯌꯥꯝ ꯁꯥꯎꯅꯤꯡꯕꯗꯤ ꯁꯝꯅ ꯍꯥꯏꯕꯗꯤ ꯃꯃꯥꯡ ꯃꯃꯥꯡꯗꯒꯤ ꯑꯥꯗ ꯑꯩꯈꯣꯏ ꯀꯔꯤ ꯁꯨ ꯑꯩꯅ ꯂꯩ ꯂꯥꯏꯕ ꯌꯨꯝꯗꯁꯨ ꯂꯥꯏꯕꯒꯤ ꯑꯥꯗꯤ ꯑꯗꯨꯝ ꯄꯥꯏꯌꯦ ꯍꯥꯏꯕ ꯆꯅꯤꯡꯕꯅꯤ ꯈꯪꯗꯕ ꯇꯥꯏꯇꯥ ꯑꯩꯈꯣꯏꯕꯨ ꯑꯗꯨ
ꯅꯍꯥꯟꯁꯨ ꯂꯐꯣꯏ ꯑꯀꯥꯡꯕ ꯑꯩꯈꯣꯏꯅ ꯂꯣꯏ ꯆꯥꯈ꯭ꯔꯦ ꯍꯥꯏꯕꯒꯤ ꯋꯥ ꯑꯊꯣꯛꯄꯗꯨꯅꯤ
ꯑꯗꯨꯕꯨꯗꯤ ꯑꯩ ꯌꯥꯎꯗꯦ ꯃꯈꯣꯡ ꯃꯈꯣꯡ ꯕꯤꯅ ꯑꯩꯉꯣꯟꯗ ꯋꯥꯔꯤ ꯂꯤꯌꯦ ꯃꯥ ꯑꯗꯨꯒꯤ ꯋꯥꯔꯤꯗꯣ ꯑꯗꯨꯗꯒꯤ ꯃꯥꯁꯦ ꯑꯗꯨꯒꯤ ꯅꯨꯃꯤ